ꯇꯥꯕ꯭ꯔꯣ
ꯇꯥꯏ ꯇꯥꯏ
ꯀꯥꯏꯗꯅꯣ
ꯑꯦꯃꯤ ꯎꯗ ꯂꯩꯌꯦꯦ ꯃꯤꯕꯨꯗ ꯁꯤ ꯕ꯭ꯔꯗꯔꯒꯤ ꯁꯥꯔꯇꯤꯐꯤꯀꯦꯠ ꯂꯧꯊꯣꯛꯅꯕ ꯆꯠꯂꯤꯌꯦ
ꯅꯥꯒꯅꯥꯒ
ꯑꯩꯅꯦ ꯑꯦꯟꯇꯤꯅꯦ ꯑꯗꯨꯒ ꯑꯣꯏ ꯄꯧ
ꯑꯃꯅ ꯀꯥꯏꯒ ꯌꯧꯔꯛꯄ
ꯑꯃꯗꯣ ꯁ꯭ꯀꯨꯜ ꯕꯟ ꯇꯧꯔꯒ ꯊꯣꯛꯂꯛꯄ
ꯑꯦꯌꯥꯝ ꯃꯌꯥꯝ ꯑꯅꯤꯅ ꯅꯦꯠꯊꯕ ꯌꯥꯗ꯭ꯔꯣ
ꯑꯉꯥꯡꯁꯦ ꯈꯪꯗꯦꯅꯦ ꯀꯔꯤ ꯍꯥꯏꯕꯤꯗꯣꯏꯅꯣ
ꯑꯦꯁ ꯃꯅꯥꯗꯣ ꯂꯩꯊꯠꯂꯣ ꯀꯛꯁꯤꯒ ꯀꯛ ꯀ ꯀ
ꯂꯧꯈꯝ ꯂꯧꯒꯦ ꯇꯧꯔꯕꯅꯦ ꯑꯉꯥꯡꯁꯦ ꯃꯤ ꯑꯣꯏꯔꯣꯏꯅꯦ
ꯂꯣꯏꯔꯕꯣ
ꯑꯣꯏꯗ꯭ꯔꯤ ꯉꯥꯏꯔꯤꯌꯦ ꯃꯥ ꯃꯅꯨꯡ ꯆꯪꯈꯤꯌꯦ
ꯑꯣ ꯑꯗꯣ ꯑꯩꯗꯤ ꯂ ꯂꯥꯛꯑꯒꯦꯔꯣ ꯀꯩꯅꯣ
ꯅꯪꯁꯨ ꯊꯂꯛꯄ ꯌꯥꯏꯅ
ꯋꯥ ꯊꯣꯅꯤꯡꯗꯦ
ꯀꯩꯒꯤꯌꯦ
ꯀꯥꯏꯗꯅꯣ ꯄꯥꯏ ꯈꯣꯏꯗ꯭ꯔꯣ
ꯍꯣꯏꯅꯦ
ꯀꯔꯤꯅꯣ ꯉꯔꯥꯡꯅ ꯇꯧꯋꯦ ꯉꯁꯤꯗꯤ ꯇꯧꯋꯦ ꯑꯁ
ꯍꯥꯏꯕꯗꯤ ꯑꯗꯨꯝ ꯁꯪꯒꯣꯝꯗꯣ
ꯏ ꯄꯥꯏꯔꯗꯤꯦ ꯁꯤ ꯋꯦꯗꯔ ꯀꯅꯥ ꯁꯪꯒꯣꯝ ꯊꯥꯎꯅꯒꯦ
ꯌꯥꯏ ꯕꯨꯖꯤꯌꯥ ꯑꯃꯒ ꯁꯪꯒꯣꯝꯒ ꯇꯧꯅꯤꯡꯂꯛꯄꯀꯣ
ꯑꯁꯤꯒꯤ ꯋꯦꯗꯔꯁꯤꯕꯨꯖꯤꯌꯥꯅ ꯌꯥꯗꯕꯅꯤꯍꯦ
ꯑꯦ ꯉꯔꯥꯡꯒꯤꯗꯨꯗꯤ ꯉꯔꯥꯡ ꯄꯥꯏꯔꯕꯅꯤꯅ ꯍꯟꯖꯤꯟ ꯍꯟꯖꯤꯟꯕ ꯍꯥꯏꯕꯗꯣ ꯅꯨꯡꯉꯥꯏꯇꯦꯕ
ꯏꯔꯥꯅꯤ ꯀꯩ ꯄꯥꯏꯗ꯭ꯔꯣ ꯅꯍꯪ ꯇꯧꯔꯤꯁꯦ
ꯉꯔꯥꯡꯒꯤꯗꯨꯗꯤ ꯏꯁꯤꯡꯅꯤꯗꯅ ꯉꯁꯤꯒꯤꯅ ꯑꯩꯅ ꯁꯪꯒꯣꯝ ꯍꯥꯏꯔꯤꯗꯨꯅꯤ ꯁꯪꯒꯣꯝ
ꯑꯁꯤꯒꯨꯝꯕ ꯋꯦꯗꯔꯗꯅꯤꯅꯦ ꯏꯁꯤꯡꯅ ꯅꯨꯡꯉꯥꯏꯒꯗꯕꯁꯦ ꯏ
ꯇꯩꯁ ꯑꯁꯨ
ꯑꯁ
ꯄꯊꯤꯗꯤ
ꯏꯤꯡ ꯌꯥꯝ ꯊꯔꯛꯇꯕ ꯇꯥꯏꯞꯇ ꯏꯁꯤꯡꯒꯤ ꯃꯍꯥꯎ ꯈꯪꯗ꯭ꯔꯣ ꯅꯣꯏ
ꯐꯖꯔꯦ ꯏꯁꯤꯡꯗꯨꯗꯤ ꯉꯔꯥꯡ ꯏꯁꯤꯡ ꯊꯛꯈ꯭ꯔꯕꯅꯤꯅ ꯌꯥꯔꯦ
ꯉꯔꯥꯡ ꯏꯁꯤꯡꯗꯤ ꯀꯥꯏꯌꯦ ꯑꯩꯁꯨ ꯍꯧꯖꯤꯗꯤ ꯌꯥꯗꯦ
ꯑꯗꯨꯗꯤ ꯀꯤꯒꯤꯅꯤ ꯀꯩꯅꯣ
ꯑꯗꯨꯕꯨꯅꯦ ꯏꯟ ꯀꯦꯒꯤ ꯌꯥꯗꯦꯕ ꯀꯥꯕ ꯃꯅꯝ ꯅꯝꯃꯦꯕ
ꯀꯔꯤ ꯎꯄꯥꯏ ꯂꯩꯕ꯭ꯔꯣ ꯉꯔꯥꯡꯒꯤꯗꯨꯗꯤ
ꯁꯐꯔ
ꯑꯉꯥꯡꯗꯨꯒꯤ ꯆꯥꯛ ꯆꯥꯅꯕ ꯅꯨꯡꯉꯥꯏꯅꯕ ꯈꯔ ꯇꯧꯕꯅꯤꯗ
ꯍꯣꯞ ꯀꯥꯕꯅꯤꯌꯦ ꯉꯥꯅꯨ ꯀꯦ ꯎꯝ
ꯑꯗꯨꯅꯦ ꯉꯔꯥꯡ ꯐꯥꯎꯇꯤ ꯐꯖꯅ ꯀꯥꯏꯍꯟꯕꯤ
ꯑꯩꯗꯤ ꯂꯥꯛꯄꯗ ꯌꯦꯡꯕꯗ ꯌꯥꯝ ꯉꯧꯈ꯭ꯔꯦꯕ ꯌꯦꯟꯁꯥꯡꯗ ꯍꯁ ꯉꯁꯤ ꯉꯥꯅꯨꯁꯦ ꯃꯑꯣꯡ ꯑꯃ ꯇꯧꯋꯤꯗ ꯈ ꯈꯜꯂꯨꯕꯅꯦꯕ
ꯑꯗꯨꯗꯤ ꯉꯥꯅꯨ ꯆꯥꯔꯨꯔꯁꯦ
ꯄꯩ ꯑꯩꯈꯣꯏꯅ ꯉꯥꯅꯨ ꯂꯩꯇ꯭ꯔꯔꯤ
ꯑ ꯑꯩꯈꯣꯏ ꯅꯠꯇ꯭ꯔꯁꯨ ꯑꯇꯣꯞꯄ ꯃꯌꯥꯝ ꯂꯩꯔꯤꯁꯤꯗꯤ
ꯉꯥꯅꯨ ꯂꯩꯇꯦꯀꯣ ꯑꯇꯩꯗꯨꯗꯤ
ꯑꯇꯩꯗ ꯖꯄꯥꯅꯤꯁ ꯀꯜꯒꯨꯝꯕ ꯂꯩꯕ ꯌꯨꯝꯒꯨꯝꯕꯗꯗꯤ
ꯁꯣꯛꯒ ꯆꯥꯗꯤꯦ ꯑꯩ ꯉꯥꯅꯨꯅꯤ
ꯉꯥꯅꯨ ꯑꯗꯨꯗꯁꯨ ꯂꯩꯔꯤ ꯑꯗꯨꯗꯤ
ꯀꯥꯏꯗ
ꯑ ꯁꯣꯕꯝꯗ ꯆꯠꯂꯁꯤꯔꯣ
ꯑꯦ ꯌꯥꯝ ꯂꯥꯞꯄꯤꯌꯦ ꯄꯩꯁꯥꯁꯨ ꯂꯩꯇꯔꯣ ꯑꯅ ꯄꯩꯁꯥ ꯐꯪꯉꯕꯅꯦ
ꯐꯪꯗꯔꯤꯍꯦ
ꯑꯦ ꯅꯣꯏ ꯀꯣꯜꯒꯤ ꯐꯪꯉꯕꯅꯤꯗ ꯊ꯭ꯔꯤ ꯀꯦ ꯍꯥꯏꯕ ꯅꯠꯇ꯭ꯔꯣ
ꯁꯤꯟꯙꯣ ꯁꯤꯟꯙꯣ ꯁꯤꯟꯙꯣ
ꯅꯠꯇꯦ ꯏꯁꯀꯣꯂꯥꯔꯁꯤꯞꯇ ꯍꯥꯏꯕꯅꯤꯍꯦ
ꯎ ꯍꯪꯗꯦꯗꯤꯗꯒꯤ ꯀꯧꯅꯥꯅ ꯍꯥꯟꯅ ꯐꯪꯈ꯭ꯔꯦ
ꯍꯥꯎꯔꯏ ꯄꯩ ꯑꯦ ꯍꯥꯎꯔꯏ ꯄꯩ ꯍꯥꯏ ꯍꯥꯎꯔꯏ ꯄꯥꯎ ꯐꯣꯟ ꯌꯣꯟꯊꯣꯛꯄꯒꯤ ꯄꯩꯁꯥꯇ ꯂꯩꯇ꯭ꯔꯕꯣ
ꯂꯩꯕꯅꯦ ꯃꯥꯒꯤ ꯆꯥꯃꯉꯥꯗꯒꯤ ꯁꯤꯈꯥꯔ ꯑꯃ ꯍꯧꯖꯤꯛ ꯆꯥꯔꯦ
ꯑꯁ ꯆꯥꯃꯉ ꯍꯥꯏꯁꯤ ꯈꯔ ꯑꯃꯗꯤ ꯍꯦꯟꯖꯤꯟꯃꯜꯂꯤ
ꯑꯉꯥꯡꯒꯤ ꯄꯩꯁꯥꯁꯦ ꯁꯤꯖꯤꯟꯅꯕ ꯌꯥꯗꯦ
ꯀꯤꯨꯔꯣꯕ
ꯀꯥꯏ ꯌꯥꯔꯥꯛ ꯅꯣ
ꯍꯝ ꯍꯝ
ꯅꯪꯁꯨ ꯑꯗꯨꯝ ꯂꯧꯊꯣꯛꯑꯣ ꯀꯩꯅꯣ
ꯂꯩꯗꯧꯔꯤꯅꯤꯅꯦ ꯕꯣ ꯌꯦꯡꯕꯅ ꯂꯣꯏꯔ ꯄꯥꯏꯊꯣꯛꯈ꯭ꯔꯦ ꯅꯍꯥꯟꯅꯥꯏꯗꯣ
ꯂꯣꯡꯅꯤ ꯗ ꯀꯗ꯭ꯔꯦ
ꯑ
ꯑꯩ ꯏ ꯆꯟꯔꯤ
ꯅꯪꯒꯤ ꯏꯁꯀꯣꯂꯥꯔꯁꯤꯞ ꯀꯩ ꯃꯇꯝꯗ ꯆꯪꯒꯤꯔꯣ
ꯍꯪꯗꯦꯅꯦ
ꯅꯕꯦꯝꯕꯔ ꯗꯤꯁꯦꯝꯕꯔ ꯅꯠꯇ꯭ꯔꯣ ꯆꯪꯝꯄꯗꯨꯗꯤ ꯖꯅꯤ ꯀꯦꯌꯥ ꯇꯦꯟꯀꯦ ꯇꯦꯡ ꯀꯦ ꯍꯦꯟꯕ꯭ꯔꯣ
ꯈꯪꯗꯦ ꯅꯍꯥꯟ ꯆꯪꯕꯗꯨꯗꯤ ꯅꯥꯏꯡꯅꯦꯕ
ꯑꯗꯨ ꯊꯥꯔꯠꯔ ꯁꯦꯀꯦꯟ ꯏꯌꯥꯔꯒꯤ ꯅꯠꯇ꯭ꯔꯣ
ꯎꯝ
ꯑ ꯋꯥꯔꯦꯗ
ꯃꯁꯤꯗꯤ ꯌꯦꯡꯕꯤꯔꯣ ꯕꯣꯜ
ꯉꯁꯤ ꯂꯩꯕ꯭ꯔꯣꯅꯦ
ꯃꯁꯤ ꯑꯤꯡ
ꯗꯦꯠ ꯗꯦꯠ ꯁꯚꯦꯟ ꯗꯦꯠ ꯅꯥꯏꯟ ꯂꯣꯏꯈ꯭ꯔꯦ ꯉꯁꯥꯏ ꯑꯦ ꯄꯨꯡ ꯋꯥꯟ ꯊꯥꯔꯇꯤꯗꯁꯨꯅꯥꯏꯅ
ꯉꯁꯥꯏ ꯑꯦ ꯍꯣꯔꯦꯟ ꯑꯍꯤꯡꯁꯨ ꯁꯅꯥꯅꯤꯅ ꯑꯗꯨꯗꯤ ꯑꯌꯨꯛꯇꯔꯣ
ꯃꯍꯤꯡ ꯀꯅꯥꯅ ꯂꯩꯒꯅꯦ ꯂꯩꯔꯣꯏ ꯂꯩꯗꯧ ꯃꯥꯅꯤꯗ ꯈꯪꯗꯦ
ꯑꯗꯨꯗꯗꯤ ꯀꯅꯥꯅꯠꯇꯣ
ꯇꯔ ꯍꯣꯏ ꯀ꯭ꯋꯥꯇꯔꯅꯦ ꯂꯣꯏꯈ꯭ꯔꯔꯤ ꯀꯪꯂꯥꯅ ꯔꯥꯎꯟ ꯁꯤꯛꯁꯇꯤꯟꯗꯤ
ꯐ ꯂꯩꯁꯦ ꯀꯅꯥ ꯇꯞꯖꯂ ꯐꯥꯟ ꯇꯞꯂ
ꯐ꯭ꯔꯥꯟꯁꯒ ꯅꯨꯔꯣꯀꯣꯇꯥ ꯍꯥꯏꯅ
ꯏꯪꯪꯂ꯭ꯂꯦꯟꯅ ꯊ꯭ꯔꯣ
ꯏꯪꯂꯦꯟꯒ ꯅꯣꯔꯋꯦꯗ ꯁꯦꯀꯦꯟ ꯃꯦꯠꯆꯅꯤꯍ
ꯇꯧꯔꯑꯦꯒ ꯑꯥꯔꯖꯦꯟꯇꯤꯅꯥ ꯅꯠꯇ꯭ꯔꯣ
ꯅꯠꯇꯦ ꯍ ꯅꯣꯋꯦꯒ ꯏꯪꯂꯦꯅꯥꯔꯒ ꯀꯔꯤꯅꯣ
ꯑꯥ
ꯄ꯭ꯔꯥꯡꯒꯝ ꯑꯃꯨꯔꯣꯀꯣ ꯐꯥꯔ꯭ꯁ ꯃꯦꯠꯁꯅꯦ ꯑꯗꯨꯅ ꯁ꯭ꯄꯦꯟꯒ ꯕꯦꯜꯖꯤꯌꯝ ꯁꯄꯦꯟ ꯕꯦꯜꯖꯤꯌꯝꯅꯦ ꯁ꯭ꯋꯖꯔꯂꯦꯟꯒ ꯑꯔꯦꯟ ꯇꯤꯅꯥꯅꯦ ꯏꯪꯂꯦꯟꯒ ꯅꯣꯔꯋꯦꯅꯦ ꯃꯣꯔꯣꯛꯀꯣꯒ ꯐ꯭ꯔꯥꯟꯁꯅꯦ ꯀꯩꯅꯣ
ꯐꯩ ꯑꯩꯈꯣꯏ ꯆꯠꯂꯁꯤ ꯉꯥꯅꯨ ꯆꯥꯔꯨꯔꯁꯤ ꯁꯣꯝꯕꯨꯡꯗ
ꯥꯏ ꯀꯣꯏꯗꯤꯁꯨ ꯅꯥ ꯁꯨꯃꯨ ꯀꯥꯑꯗꯤ ꯔꯣꯍꯤ ꯅꯪꯁꯨ
ꯁꯣꯝꯕꯨꯡꯗ ꯆꯠꯂꯁꯦ ꯉꯥꯅꯨ ꯆꯥꯔꯨꯔꯁꯦ
ꯄꯤꯁꯥꯗꯤ
ꯕꯦꯡꯒꯤ ꯑꯦꯀꯥꯎꯟꯒꯤ ꯄꯩꯁꯥ ꯂꯩꯕꯗꯣ ꯂꯣꯏ ꯂꯧꯊꯣꯛꯄꯤꯔꯒꯦ
ꯅꯪ ꯀꯩꯕꯦꯡꯅ ꯍꯥꯡꯉꯕꯣ
ꯍꯪꯗ꯭ꯔꯤ ꯍꯦ ꯐꯅꯦ
ꯑꯩ ꯊꯨꯔꯤꯗꯤ ꯅꯉꯣꯟꯗ ꯐꯥꯒꯤ ꯍꯥꯏꯕ ꯋꯥ ꯌꯥꯗꯦꯀꯣ
ꯆꯤꯗꯦ ꯏꯁ ꯀꯥꯏꯝ ꯂꯩꯗꯕꯩꯅꯤꯅꯦ ꯍꯧꯖꯤꯛꯁꯦ ꯕꯦꯡꯒꯤ ꯃꯤꯅꯤꯃꯝꯗꯣ ꯑꯃꯨꯛ ꯁꯤꯖꯤꯟꯅꯕ ꯌꯥꯗ꯭ꯔꯦ ꯅꯍꯥꯟ ꯁꯤꯖꯤꯟꯅꯔꯒ ꯋꯥꯔꯒ ꯁꯤꯡꯕꯗꯨꯗꯤ
ꯑꯗꯨꯒꯤꯅꯦ ꯑꯦꯁ ꯕꯤ ꯑꯥꯏ ꯍꯥꯡꯉꯣ ꯍꯥꯏꯔꯤꯗꯣ ꯑꯦꯁ ꯕꯤ ꯑꯥꯏꯗꯤ ꯀꯛꯇꯕꯅꯦꯕ ꯀꯔꯤꯅꯣ
ꯍꯥꯏꯕꯤꯁꯦꯁꯤꯡ ꯍꯥꯏꯕ ꯅꯠꯇ꯭ꯔꯣ
ꯍꯥꯥ
ꯑꯦꯁ ꯕꯤ ꯑꯥꯏꯒꯤ ꯃꯤꯅꯤꯃꯝ ꯊꯝꯒꯗꯕꯁꯦ ꯂꯤꯁꯤꯡ ꯑꯅꯤ ꯍꯥꯏꯕ ꯅꯠꯇ꯭ꯔꯣ
ꯂꯤꯁꯤꯡ ꯑꯍꯨꯝꯅꯦ ꯑꯗꯨꯗꯣ ꯅꯪ ꯊꯥ ꯃꯔꯤꯒ ꯃꯉꯥꯒ ꯖꯤꯔꯣ ꯕꯦꯂꯦꯟꯁ ꯑꯃꯁꯨ ꯌꯥꯏ ꯀꯥꯏꯗꯦ ꯀꯩꯁꯨ ꯇꯧꯗꯦ
ꯂꯤꯁꯤꯡ ꯑꯍꯨꯝ ꯊꯝꯗꯣꯏꯕ ꯍꯥꯟꯅꯗꯤ
ꯍꯣꯏ ꯍꯥꯡꯕ ꯃꯇꯝꯗꯗꯤ ꯊꯝꯒꯗꯕ ꯑꯗꯨꯗ ꯍꯦꯛ ꯊꯝ ꯅꯪ ꯆꯤꯡꯊꯣꯛꯄ ꯌꯥꯏ ꯀꯥꯏꯗꯤ
ꯏꯁꯀꯣꯂꯔꯁꯤꯞ ꯆꯪꯗ꯭ꯔꯤꯕꯅꯤꯅꯀꯣ ꯕꯦꯡꯁꯦ ꯍꯧꯖꯤꯛ ꯆꯦꯟꯖ ꯇꯧꯅꯤꯡꯗꯦꯕ
ꯍꯧꯖꯤꯛ ꯕꯦꯡ ꯆꯦꯟꯖ ꯇꯧꯈ꯭ꯔꯗꯤ ꯎꯝ ꯏꯁꯀꯣꯂꯔꯁꯤꯞ ꯐꯪꯒꯅꯤ
ꯌꯥꯏ ꯌꯥꯏꯗꯨꯁꯨꯣ
ꯅꯣꯡꯁꯨ ꯃꯪꯪꯂꯛꯑꯦꯍꯦ ꯁꯣꯝꯝꯕꯣꯡ ꯆꯠꯂꯁꯤ
ꯅꯣꯡꯃꯗꯤ ꯉꯁꯥꯏ ꯑꯩ ꯃꯪ ꯂꯩꯔꯦ
ꯁꯣꯃꯨꯡꯗ ꯑꯣꯛ ꯃꯔꯤꯟꯒ ꯀꯩ ꯀꯩꯅꯣ ꯊꯣꯡꯕꯗꯒ ꯄꯣꯠ ꯈꯔꯒ ꯄꯥꯏꯔꯨꯔꯁꯤ ꯀꯩꯅꯣ
ꯂꯥꯃꯟꯕꯒꯤꯅꯦꯍ ꯇꯜꯂꯤꯁꯦ
ꯒꯥꯔꯤ ꯇꯧꯕ ꯂꯩꯔꯤꯁꯤꯗꯤ ꯀꯩꯅꯣ
ꯀꯅꯥꯒꯤ
ꯕꯣꯂꯤꯦꯔꯣꯗꯅꯦ ꯑꯩꯈꯣꯏ ꯆꯠꯂꯤꯁꯦ ꯑꯩ
ꯊꯥꯎ ꯍꯥꯟ ꯊꯥꯎ ꯑꯩꯗꯤ ꯀꯔꯝꯍꯅ ꯊꯣꯛꯣꯛꯑꯣ ꯍꯥꯏꯔꯣ ꯑꯗꯨ ꯑꯗꯨꯗꯤ
ꯔꯤ ꯄꯤ ꯄꯨꯗ ꯑꯣꯥꯎꯇꯣ ꯇꯣꯡꯉꯒ ꯂꯥꯛꯈ꯭ꯔꯣ ꯑꯥꯎꯇꯣ ꯇꯣꯡꯉꯒ ꯀꯔꯤꯔꯣꯝꯗꯔ ꯊꯣꯛꯂꯛꯈ꯭ꯔꯣ
ꯑ
ꯅꯪꯕꯨ ꯂꯧꯈꯠꯄ ꯌꯥꯔꯦꯗꯅ ꯀꯪꯂꯥ ꯃꯅꯥꯛꯇꯗ꯭ꯔ ꯄꯩꯁꯥ ꯑꯗꯨꯕꯨ ꯍꯧꯔꯛꯄꯥꯎ ꯂꯩꯔꯤꯅꯦ ꯀꯔꯤꯅꯣ
ꯎꯝ ꯊꯥꯡꯂꯅꯨꯡꯗ ꯇꯧꯔꯛꯑꯗꯅ
ꯂꯤꯁꯤꯡ ꯑꯅꯤ ꯂꯩ ꯍꯥꯏꯌꯦ
ꯃꯄꯨꯅ ꯍꯥꯏꯕ꯭ꯔꯣ ꯅꯪꯥꯟ
ꯉꯁꯥꯏꯗꯨꯅꯤꯅꯦ ꯃꯥ ꯂꯤꯁꯤꯡ ꯑꯅꯤ ꯂꯩꯌꯦ ꯍꯥꯏꯌꯦ ꯑꯩꯅ ꯁꯤꯈꯥꯔ ꯂꯩꯕꯤꯌꯣ ꯍꯥꯏꯔꯒ ꯁꯣꯏꯕ ꯂꯩꯇꯦ ꯂꯤꯁꯤꯡ ꯑꯅꯤ ꯂꯩ ꯍꯥꯏꯌꯦꯕ
ꯇꯁ ꯑꯗꯨꯗꯤ ꯑꯉꯥꯡꯕ ꯇꯥꯔꯤ ꯀꯩꯅꯣ
ꯀꯔꯤ ꯑꯉꯥꯡꯕꯅꯣ ꯏꯁꯤꯡꯅꯤ ꯏꯁꯤꯡ ꯅꯅꯨꯁꯨꯕꯒ ꯊꯔ ꯏꯒ ꯁꯥꯒ ꯁꯣꯝꯕꯨꯝꯒꯤꯗꯤ ꯍꯥꯎꯕ ꯅꯠꯇ꯭ꯔꯣ ꯑꯗꯨꯒꯤ
ꯊꯃꯣꯡ ꯆꯠꯂꯗꯤ ꯉꯥꯅꯨ ꯆꯥꯔꯣꯏꯗ ꯑꯣꯧ ꯃꯅꯤꯟ ꯗꯟꯗꯟ ꯂꯥꯛꯑꯣꯗꯣ
ꯑꯗꯨꯒ ꯌꯥꯝ ꯃꯥꯜꯂꯤꯅꯕꯁꯨ ꯌꯥꯝ ꯅꯨꯡꯉꯥꯏꯇꯦꯅꯦ
ꯑꯦ ꯌꯥꯝꯔ ꯆꯥꯎꯔꯣꯏꯒꯗꯕꯅꯤꯅ ꯀꯩꯅꯣ ꯑꯗꯨꯗꯤ ꯑꯣꯅꯤꯡꯉꯤꯕ ꯌꯥꯝ ꯆꯥꯔꯗꯤ
ꯆꯠꯅꯤꯡꯕꯅꯤꯅꯦ ꯃꯔꯨꯞꯀꯤ ꯁꯦꯟ ꯕꯥꯎ ꯆꯪꯗ꯭ꯔꯤ
ꯑꯦ ꯅꯪꯒꯤ ꯃꯨꯔꯨꯞ ꯗꯦꯠ ꯇ꯭ꯋꯦꯟꯇꯤꯗꯅꯤꯀꯣ ꯑꯁ
ꯍꯣꯏ ꯍꯗꯤ ꯄꯥꯏꯔꯣꯏ ꯁꯨꯛ ꯄꯥꯏ ꯄꯥꯏꯔꯣꯏ ꯃꯔꯨꯞꯀꯤ ꯁꯦꯟꯁꯤꯗꯤ ꯑꯩꯒꯤ ꯄꯣꯀꯦꯠ ꯃꯅꯤ ꯑꯣꯏꯔꯗꯣꯏꯅꯦ ꯒꯥꯔꯤ ꯁꯦꯝꯕꯗ ꯏꯁꯃꯣꯛ ꯄꯥꯏꯞ ꯂꯩꯕꯗ
ꯅꯠꯇ꯭ꯔꯣ ꯆꯥꯝꯃ ꯆꯅꯤꯗꯤ ꯌꯥꯏꯌꯦꯅ ꯀꯩꯅꯣ ꯆꯥꯝꯃꯥ ꯆꯅꯤ ꯗꯤ ꯏꯁꯃꯣ ꯄꯥꯏꯞꯇꯗꯤ ꯀꯩꯁꯨ ꯁꯣꯛꯑꯣꯏꯗꯅ
ꯂꯣꯛꯇꯥꯛ ꯆꯠꯂꯁꯦ ꯑꯗꯨꯗꯨꯅ
ꯁꯤ ꯂ‌ꯣꯛꯇꯥꯛꯇꯥ ꯀꯩ ꯇꯧꯁꯤ ꯍꯥꯏꯕ
ꯏꯁ ꯇꯨꯝꯃꯒ ꯑꯦ ꯅꯪ ꯕꯔꯗꯦ ꯇ꯭ꯔꯤꯠ ꯂꯩꯔꯤꯀꯣ ꯅꯞꯄꯛꯀꯅꯤ
ꯕꯔꯠ ꯇꯔꯤꯠꯅ ꯑꯥꯃꯥ ꯀꯩꯅꯣ ꯕꯥꯔꯗꯦ ꯇ꯭ꯔꯤꯅ ꯑꯃ ꯅꯪꯒꯤ ꯅꯥ ꯑꯃ ꯇꯧꯔꯤ ꯂꯣꯏꯔꯤ ꯀꯩꯅꯣ
ꯑꯣꯛ ꯃꯀꯣꯛꯀꯥ ꯃꯅꯨꯡꯁꯥꯗꯣ ꯔꯦꯗꯤꯗꯥ ꯑꯗꯨꯝ ꯂꯩꯔꯣ ꯑꯗꯨꯗꯣ ꯅꯣꯡ ꯐꯥꯗꯣꯛ ꯅꯣꯡꯃ ꯐꯠ ꯍꯥꯏꯔꯛꯑꯅꯤ
ꯑꯥ ꯌꯦꯡꯕ ꯇꯥꯔꯦ ꯑꯗꯨꯗꯤ ꯃꯥꯇꯥ ꯃꯇꯝ ꯃꯇꯝ ꯐꯠꯇꯦꯅꯦ ꯑꯗꯨꯨꯏꯅꯤꯅꯦ ꯃꯤꯖꯨ ꯀꯥꯥꯅꯥ ꯀꯥꯥꯅꯥ ꯆꯠꯀꯥꯅꯤꯖꯨ ꯈꯥꯡꯗꯦ
ꯑꯩꯈꯣꯏꯗꯤ ꯆꯂꯗꯤ ꯑꯥ ꯆꯠꯁꯦ ꯍꯥꯏꯔꯗꯤ ꯇꯨꯝ ꯇꯨꯝꯒꯅꯤ ꯑꯗꯨ ꯅꯨꯄꯤꯁꯤꯡꯗꯤ ꯇꯨꯝꯂꯣꯏ ꯍꯥꯏ ꯀꯔꯝꯃꯥꯏꯅ ꯆꯠꯇꯣꯏꯅꯣ ꯑꯗꯨꯅ
ꯇꯨꯝꯍꯜꯂꯒꯥ ꯂꯣꯏꯔꯦ ꯀꯩꯅꯣ
ꯇꯥꯕ꯭ꯔꯣ
ꯑꯣꯏ
ꯋꯥꯔꯤ ꯁꯥꯔꯒꯥ ꯃꯤ ꯑꯇꯩꯒꯥ ꯋꯥꯔꯤ ꯁꯥꯔ ꯂꯩ ꯍꯥꯏꯔꯅꯤ ꯆꯥꯞꯕꯨ ꯆꯥꯠꯂꯗꯤ ꯇꯥꯕ꯭ꯔꯣ ꯆꯞꯕꯨ ꯆꯠꯂꯗꯤ ꯍꯣꯏ ꯇꯨꯝꯅꯤꯡꯉꯥꯏ ꯍꯥꯏ ꯍꯥꯏꯅꯦꯕ ꯑꯗꯨ ꯃꯤ ꯈꯔꯗꯤ ꯇꯨꯝꯃꯣꯏ ꯍꯥꯏ ꯑꯗꯨ ꯀꯔꯝꯃꯥꯏꯅ ꯇꯧꯒꯅꯤ ꯌꯨꯝ ꯆꯠꯂꯣ ꯍꯥꯏ ꯍꯥꯏꯁꯨ ꯅꯨꯡꯉꯥꯏꯇꯦ ꯑꯗꯨ ꯒꯥꯔꯤꯁꯨ ꯀꯔꯝꯃꯥꯏꯅ ꯆꯠꯅꯤ ꯑꯗꯨꯅꯤ
ꯒꯥꯔꯤ ꯑꯆꯧꯕ ꯑꯅꯤ ꯂꯩꯔꯦ ꯀꯩꯅꯣ
ꯑꯗꯨ ꯇꯨꯝꯂꯣꯏ ꯍꯥꯏꯔꯗꯤ ꯀꯔꯝꯃꯥꯏꯅ ꯇꯧꯅꯤ ꯍꯥꯏꯕ
ꯇꯨꯝꯔꯣꯏ ꯍꯥꯏꯔꯗꯤ ꯔꯝꯔꯩꯗꯥ ꯆꯠꯄꯅ ꯐꯔꯦ
ꯍꯝ ꯍꯝ
ꯑꯗꯨꯅ ꯕ‌ꯦꯁ ꯇꯥꯔꯅꯤ ꯑꯗꯨ ꯍꯧꯖꯤꯛꯀꯤꯗꯤ ꯁꯣꯝꯕꯨꯡꯗꯥ ꯆꯠꯂꯁꯦꯅ
ꯍꯥꯥ
ꯁꯣꯝꯕꯨꯡꯗꯥ ꯆꯠꯂꯁꯤꯅ ꯍꯧꯖꯤꯛꯇꯤ ꯄꯩꯁꯥ ꯄꯨꯊꯣꯔꯛꯑꯣ ꯈꯔ ꯈꯔ ꯌꯦꯡꯅꯔꯁꯦ ꯈꯥ-ꯈ꯭ꯔꯥ ꯌꯦꯡꯅꯔꯁꯦ ꯀꯩꯗꯧꯔꯒꯦ ꯍꯧꯔꯣꯏ ꯐꯥꯎ ꯂꯤꯁꯤꯡ ꯑꯃ ꯂꯩꯔꯦ
ꯑꯦ ꯑꯗꯨꯅ ꯌꯥꯔꯤ ꯀꯩꯅꯣ ꯑꯦ ꯍꯥ ꯃꯥ ꯆꯠꯂꯤꯁꯦ ꯕꯡ ꯇꯧꯔꯤꯁꯦ ꯁ꯭ꯀꯨꯜ ꯌꯨꯅꯤꯐꯣꯔꯝꯗꯥꯔꯣ
ꯈꯣꯏ ꯌꯨꯝꯗ ꯉꯟꯇꯥ
ꯑꯉꯥꯡꯁꯤ ꯅꯪꯅ ꯂꯣꯏꯅ ꯃꯥꯡꯍꯪꯗꯧꯔꯤꯅꯦ ꯇꯧꯔꯤꯁꯦ
ꯆꯥꯂꯣ ꯍꯦ ꯃꯤ ꯑꯉꯥꯡ ꯍꯥꯏꯗꯁꯨ ꯀ꯭ꯂꯥꯁ ꯇꯨꯌꯦꯞꯅꯤ ꯄꯥꯈꯪꯅꯤ ꯃꯥꯒꯤ ꯗꯤꯁꯤꯁꯟ ꯃꯊꯟꯇꯥ ꯂꯧꯒꯗꯕꯅꯤ ꯀꯩꯅꯣ